ꯇꯩꯁ
ꯀꯔꯤ ꯇꯧꯔꯤꯒꯦ
ꯊꯕꯛ ꯇꯧꯔꯝꯕꯅꯦ ꯅꯪ ꯀꯩꯗꯧꯅꯣ
ꯑꯩ ꯑꯩꯁꯨ ꯀꯔꯤꯁꯨ ꯇꯣꯗꯦ
ꯄꯝꯃꯦꯒ ꯂꯩꯌꯦ
ꯍꯣꯏ ꯐꯥꯝꯃꯒꯂꯩꯌꯦ
ꯎꯝ
ꯑꯗꯨ ꯅꯪ ꯅꯪꯗꯤ
ꯑꯩꯗꯤ ꯊꯕꯛ ꯇꯧꯔꯝꯕꯅꯤ
ꯑꯣ ꯑꯗꯨ ꯅꯪ ꯅꯨꯄꯤ ꯅꯪ ꯂꯣꯏꯔꯕꯣ ꯃꯦꯝ ꯎꯝ ꯀꯔꯤ ꯑꯈꯣꯏ ꯑꯣ ꯕꯤꯖꯤꯒꯤ ꯅꯣꯠꯁ ꯂꯣꯏꯔꯕ꯭ꯔꯣ ꯅꯪ
ꯏꯗ꯭ꯔꯤꯌꯦ ꯅꯪ ꯏꯔꯕ꯭ꯔꯥ
ꯑꯣ ꯑꯩ ꯑꯩꯁꯨ ꯏꯔꯦ
ꯀꯌꯥꯝ ꯏꯔꯦ
ꯎꯝ ꯃꯌꯥꯝ ꯏꯗꯦ ꯀꯣ ꯈꯔ ꯏꯔꯦ ꯅꯪ ꯇꯦꯛꯁꯕꯨꯛ ꯄꯥꯝꯕ꯭ꯔꯣ
ꯎꯝ ꯄꯥꯝꯃꯦ
ꯄꯥꯝꯔꯦꯗꯤ ꯂꯧꯔꯣ ꯑꯩꯉꯣꯟꯗ
ꯑꯥ ꯂꯧꯒꯦ ꯂꯧꯒꯦ ꯍꯌꯦꯡ ꯂꯧꯒꯦꯀꯣ
ꯅꯠꯇꯦ ꯍꯧꯖꯤꯛ ꯂꯧꯔꯣꯌꯥꯏ
ꯑꯣ ꯌꯥꯏ
ꯑꯦ ꯄꯨꯕꯤꯔꯛꯑꯦ
ꯑꯣ
ꯌꯥꯝ ꯄꯥꯝꯕ꯭ꯔꯣ
ꯄꯝꯄꯦ
ꯑꯣ ꯑꯗꯨ ꯄꯨꯕꯤꯔꯛꯀꯦꯀꯣ
ꯑꯥ
ꯂꯩꯔꯣ
ꯍꯣꯏ ꯍꯣꯏ ꯅꯪꯗꯤ ꯀꯝꯄ꯭ꯂꯤꯠ ꯂꯣꯏꯔꯕ꯭ꯔꯥ
ꯑꯩꯗꯤ ꯀꯝꯄ꯭ꯂꯤꯠ ꯁꯨꯗꯦ
ꯑꯥ
ꯑꯗꯨ ꯉꯁꯤ ꯉꯁꯤꯗꯤ ꯑꯩꯗꯤ ꯇꯜꯂꯦ ꯔꯦꯁ ꯇꯧꯒꯅꯤ ꯅꯠꯇꯦ ꯔꯦꯁ ꯇꯧꯒꯅꯤ
ꯌꯦꯔꯣꯛꯁ ꯇꯧꯒꯅꯤꯌꯦ
ꯔꯦꯁ ꯍꯧꯖꯤꯛ ꯔꯦꯁꯇꯣ ꯇꯧꯒꯦ
ꯑꯣ
ꯎꯝ ꯑꯩꯒꯤ ꯁꯦꯔ
ꯑꯩ ꯖꯦꯔꯣꯛꯁ ꯇꯧꯒꯦ ꯇꯧꯕꯅꯦ
ꯑꯣ ꯆꯦꯔꯣꯛꯁ ꯇꯧ ꯇꯧꯒꯦꯔꯥ
ꯑꯥ
ꯑꯣ ꯑꯣ ꯇꯣꯔꯣ ꯇꯣꯔꯣ ꯖꯦꯔꯣꯛꯁ ꯇꯨꯔꯤꯗꯤ ꯐꯥꯔꯦꯀꯣ
ꯎꯝ
ꯍꯧꯖꯤꯛ ꯀꯅꯥ ꯀꯅꯥ ꯂꯌꯦ
ꯑꯩꯈꯣꯏ ꯔꯨꯝꯗ ꯑꯩꯈꯣꯏ ꯑꯍꯨꯝ ꯂꯩ
ꯑꯣ ꯅꯪꯒꯤ ꯏ ꯏ ꯐ꯭ꯔꯦꯟ ꯐ꯭ꯔꯦꯟꯁꯁꯤꯡꯗꯤ ꯀꯩꯌꯥ ꯀꯔꯤ ꯊꯕꯛ ꯇꯧꯋꯦ
ꯃꯣꯏꯗꯤ ꯑꯃꯗꯤ ꯂꯥꯏꯔꯤꯛ ꯄꯥꯕ ꯆꯠꯈ꯭ꯔꯦ
ꯑꯣ
ꯗ ꯑꯃꯗꯤ ꯏ꯭ꯁꯂꯤꯞ ꯇꯧꯋꯦ
ꯑꯣ ꯑꯃꯗꯤ ꯂꯥꯏꯔꯤꯛ ꯄꯥꯕ ꯆꯥꯈ꯭ꯔꯦ ꯑꯣ ꯌꯥꯝꯅ ꯍꯥꯏꯌꯦꯀꯣ
ꯃꯥꯗꯤ ꯌꯥꯝꯅ ꯍꯥꯏꯕꯅꯦ
ꯑꯣ
ꯑꯩꯖꯨ ꯇꯜꯂꯦ ꯂꯥꯛ ꯄꯥꯥꯅꯤꯡꯗꯦ
ꯍꯣꯏ ꯑꯗꯨꯅꯦ ꯑꯈꯣꯏꯗꯤ ꯖꯥꯇꯤ ꯑꯃꯅꯦ
ꯂꯥꯏꯔꯤꯛ ꯄꯥꯅꯤꯡꯗꯕꯒꯤ ꯀꯣ
ꯍꯣꯏ
ꯃꯣꯏ ꯑꯇꯩꯗꯤ ꯏꯁ꯭ꯂꯤꯞ ꯇꯧꯕ ꯌꯥꯝ ꯄꯥꯝꯃꯤ
ꯑꯗꯨꯅꯦ
ꯅꯣꯏꯒꯤ ꯔꯨꯝꯁꯨ ꯁ꯭ꯂꯤꯞ ꯇꯧꯔ ꯂꯩꯕ꯭ꯔꯥ
ꯍꯣꯏ ꯑꯩ ꯑꯩꯈꯣꯏꯔꯨꯝꯁꯨ ꯃꯤ ꯑꯃ ꯃꯁꯛ ꯅꯨꯡꯉꯥꯏꯇꯦ ꯅꯥꯕꯒꯤ ꯍꯤꯗꯥꯛ ꯆꯥꯔ ꯆꯥꯕꯒꯤ ꯇꯨꯝꯅꯤꯡꯉꯦ ꯍꯥꯏꯌꯦ ꯑꯗꯨ ꯇꯨꯝꯈ꯭ꯔꯦ
ꯎꯝ ꯑꯇꯩꯗꯤ
ꯑꯇꯩꯗꯤ ꯎꯝ ꯐꯣꯟꯗ ꯌꯨꯇ꯭ꯨꯌꯞ ꯒꯨꯝꯕꯗ ꯃꯨꯚꯤ ꯃꯨꯚꯤ ꯔꯤꯜꯁꯀꯨꯝꯕ ꯌꯦꯡꯌꯔ ꯌꯦꯡꯉꯔꯒ ꯂꯩ
ꯑꯣ
ꯎꯝ
ꯅꯪꯗꯣ ꯅꯪꯅꯁꯨ ꯋꯥꯛꯀꯤꯡ ꯆꯠꯂꯤ
ꯍꯣꯏ ꯑꯩꯗꯤ ꯋꯛꯀꯤꯡ ꯆꯠꯂꯦ ꯆꯠꯂꯦ
ꯋꯥꯛꯀꯤꯡ ꯆꯠꯂꯣ ꯆꯥꯛ ꯇꯣꯛꯄꯒ
ꯍꯣꯏ
ꯅꯁꯥꯗꯣ ꯅꯨꯡꯉꯥꯏꯅꯕ
ꯎꯝ ꯑꯗꯨꯅꯦ ꯋꯛꯀꯤꯡ ꯆꯠ ꯆꯠꯄꯒꯅ ꯐ꯭ꯔꯦꯁ ꯇꯧꯌꯦ
ꯑꯣ ꯐꯔꯦꯁ ꯑꯣꯏꯊꯣꯛꯑꯣ
ꯑꯗꯨꯅꯪ ꯃꯆꯨꯁꯦ ꯀꯔꯤ ꯄꯥꯝꯃꯦ ꯀꯔꯤ ꯃꯆꯨ ꯄꯥꯝꯃꯦ
ꯑꯩꯗꯤ ꯔꯦꯠ ꯄꯥꯝꯅꯦ ꯕ꯭ꯂꯦꯛꯀ ꯔꯦꯠꯀ ꯅꯪꯗꯤ ꯀꯩ ꯄꯥꯝꯃꯦ
ꯑꯩꯗꯤ ꯄꯤꯡ ꯄꯤꯡ ꯑꯗꯨ ꯕ꯭ꯂꯨ ꯄꯥꯝꯃꯦ
ꯕ꯭ꯂꯨ ꯄꯥꯝꯃꯦ ꯗꯥꯛꯕ꯭ꯂꯨ
ꯀꯔꯤ
ꯗꯥꯛꯕ꯭ꯂꯨꯔꯣ
ꯅꯠꯇꯦ ꯕ꯭ꯂꯨ ꯕ꯭ꯂꯨ
ꯂꯥꯏꯠ ꯕ꯭ꯂꯨ
ꯍꯣꯏ ꯅꯠꯇꯦ ꯂꯥꯏ ꯂꯥꯏꯇꯤ ꯄꯥꯝꯗꯦꯀꯣ ꯗꯥꯔꯠ ꯂꯨ ꯄꯥꯝꯃꯦ
ꯎꯝ ꯐꯖꯕꯅꯦ ꯑꯗꯨꯁꯨ ꯌꯥꯝꯅ ꯁꯥꯏꯀꯣ ꯍꯧꯖꯤꯛꯁꯦ
ꯍꯣꯏ ꯌꯥꯝꯅ ꯁꯥꯏ ꯀꯔꯤꯁꯨ ꯇꯣꯡꯅꯤꯡꯗꯦꯀꯣ ꯁꯥꯕꯗꯤ
ꯎꯝ ꯏꯅꯔꯖꯤ ꯔꯣꯁ ꯑꯣꯏ
ꯑꯩꯅ ꯉꯔꯥꯡ ꯄꯣꯠ ꯄꯣꯠ ꯊꯨꯝ ꯂꯧꯁꯤꯀꯣ ꯄ꯭ꯂꯝꯒꯤ ꯍꯣꯏ ꯑꯗꯨ ꯑꯗꯨꯅꯦ ꯑꯩꯗꯤ ꯌꯨꯁ ꯉꯁꯤ ꯌꯨꯁ ꯇꯧꯋꯦ ꯑꯗꯨ ꯅꯨꯡꯉꯥꯏ ꯅꯨꯡꯉꯥꯏꯔꯦ ꯅꯪꯉꯣꯟꯗ ꯆꯤꯡ ꯇꯧꯋꯦ
ꯀꯩ ꯃꯆꯨ ꯑꯣꯏꯕꯔ ꯄ꯭ꯂꯝꯗꯣ
ꯄ꯭ꯂꯝꯗꯣ ꯒ꯭ꯔꯤꯟ ꯇꯤ ꯒ꯭ꯔꯤꯟ ꯇꯤꯒꯤ ꯃꯌꯥꯝ ꯒ꯭ꯔꯤꯟ ꯇꯤꯒꯤ ꯂꯣ ꯂꯣꯏꯔꯦ ꯑꯩꯗꯤ
ꯒꯔꯤꯟꯇꯤꯗꯣ ꯅꯨꯡꯉꯥꯏꯕꯅꯦ
ꯍꯣꯏ
ꯇꯣꯅꯔꯗꯣ ꯌꯥꯝ ꯅꯨꯡꯉꯥꯏꯕꯅꯦ
ꯎꯝ ꯍꯣꯏ ꯆꯨꯝꯃꯦ
ꯎꯝ ꯑꯥꯏꯁꯀ꯭ꯔꯤꯝ ꯆꯥꯕ ꯆꯠꯅꯤꯡꯉꯦ ꯑꯩꯗꯤ
ꯑꯣ ꯑꯗꯨ ꯆꯁꯤꯔꯥ
ꯕꯖꯥꯔꯗꯀꯣ
ꯍꯣꯏ ꯑꯩꯗꯤ ꯀꯣ
ꯑꯥ
ꯕꯖꯔꯗꯥ ꯇ꯭ꯔꯣꯂꯦ ꯑ ꯗ꯭ꯔꯣꯂꯦ ꯇ꯭ꯔꯣꯂꯦꯒꯨꯝꯕ ꯌꯦꯡꯅꯤꯡꯉꯦ
ꯕꯤꯁꯥꯜꯗ ꯑꯣꯐꯔ ꯂꯩꯕꯅꯤ
ꯕꯤꯚꯤꯁꯥꯜꯗ ꯑ ꯇ꯭ꯔꯣꯂꯦ ꯄꯤꯁ ꯑꯃꯗ ꯀꯩ ꯀꯩꯌꯦ
ꯇꯨ ꯊꯥꯎꯖꯟ ꯄꯤꯕꯁꯨ ꯂꯩꯑꯦ ꯑ ꯋꯥꯟ ꯊꯥꯎꯖꯟ ꯐꯥꯏꯚ ꯍꯟꯗ꯭ꯔꯦꯗ ꯄꯤꯕꯁꯨ ꯂꯩꯑꯦ ꯕꯖꯥꯔꯗꯒꯤ ꯕꯤꯁꯥꯜꯅ ꯍꯣꯡꯕꯅꯦ ꯑꯥ
ꯑꯣ ꯀꯔꯤꯒꯤ ꯆꯤꯡꯃꯥꯏꯔꯣꯡꯒꯤ ꯕꯤꯁꯥꯜꯗ ꯑꯣ ꯅꯪ ꯀꯠꯅ ꯅꯨꯃꯤꯠ ꯗꯤ ꯀꯩ ꯅꯨꯃꯤꯠꯅꯣ ꯋꯤꯁꯥꯜꯗ ꯆꯠꯈ꯭ꯔꯦ
ꯑꯩ ꯃꯃꯥꯡꯗ ꯁꯦꯇꯔꯗꯦꯒꯨꯝꯕꯗ ꯆꯠꯂꯦ
ꯑꯣ ꯍꯧꯖꯤꯛꯁꯨ ꯂꯩꯕ꯭ꯔꯣ
ꯑꯥ ꯃꯌꯥꯝ ꯂꯩꯌꯦ ꯑꯣꯐꯔꯗ
ꯑꯁ ꯑꯩꯗꯤ ꯇ꯭ꯔꯣꯂꯦ ꯑꯃ ꯄꯝꯃꯦ ꯑꯩꯈꯣꯏ ꯔꯨꯝꯃꯦꯠꯁꯤꯡꯅ ꯃꯤ ꯃꯤ ꯃꯤ ꯑꯃ ꯑꯅꯤ ꯑꯍꯨꯝ ꯃꯔꯤ ꯃꯤ ꯃꯔꯤ ꯃꯉꯥ ꯇ꯭ꯔꯣꯜꯂꯤ ꯄꯥꯝꯃꯦ ꯍꯥꯏꯌꯦ
ꯎꯝ ꯑꯗꯨꯗꯤ ꯑꯣꯐꯔ ꯃꯌꯥꯝ ꯐꯪꯒꯅꯤ ꯅꯣꯏ ꯃꯉꯥꯒꯤ ꯂꯧꯔꯗꯤ
ꯍꯣꯏ ꯑꯗꯨ ꯑꯗꯨ ꯁꯣꯞ ꯕꯖ ꯕꯖꯥꯔꯗ ꯕꯖꯥꯔꯗ ꯐꯔꯗꯤ ꯋꯤꯁꯥꯜꯗ ꯐꯔꯅꯤ ꯅꯪ
ꯕꯤꯁꯥꯜꯅ ꯐꯒꯅꯤ
ꯑꯣ ꯑꯁꯦꯝ ꯄꯔꯥ
ꯑꯁꯦꯡꯕꯒꯤ ꯕꯤꯁꯥꯜꯅ ꯍꯣꯡꯕꯅꯦ
ꯑꯗꯨꯗꯤ ꯕꯤꯁꯥꯜꯗ ꯆꯠꯂꯒ ꯂꯣꯏ ꯂꯣꯏ ꯑ
ꯑꯩꯒꯤ ꯑꯪꯀꯜꯒꯤ ꯂꯩꯌꯦ ꯍꯟꯗꯛ
ꯑꯣ ꯀꯔꯤ ꯀꯔꯤ ꯃꯆꯨꯅꯣ
ꯑ ꯕ꯭ꯂꯨꯒ ꯋꯥꯏꯠꯀ ꯌꯥꯅꯌꯦ ꯃꯤꯛꯁ ꯇꯧꯋꯦ ꯃꯤꯛꯁ ꯀꯂꯔ ꯑꯣꯏꯌꯦ ꯐꯖꯩꯌꯦ ꯃꯥꯏꯗꯣ
ꯋꯥꯟ ꯊꯥꯎꯖꯟ ꯑꯦꯠ ꯅꯥꯏꯟ ꯍꯟꯗ꯭ꯔꯦꯠꯇ ꯂꯧꯕꯅꯦ ꯆꯥꯎꯋꯦꯀꯣ ꯕꯤꯒꯦꯁ ꯑꯣꯏꯌꯦ ꯑꯣꯐꯔꯗ
ꯑꯣ ꯍꯧꯖꯤꯛꯁꯨ ꯑꯣꯐꯔ ꯂꯩꯀꯣ
ꯑꯗꯨꯝ ꯂꯩꯕꯅꯦ
ꯑꯣ ꯑꯗꯨꯗꯤ ꯑꯩ ꯑꯩꯈꯣꯏ ꯔꯨꯝꯃꯦꯠꯕꯨꯗꯤ ꯍꯥꯏꯕꯤꯒꯦ ꯑꯗꯨ ꯑꯃ ꯂꯧꯒꯦ
ꯅꯪꯁꯨ ꯑꯃ ꯂꯧꯒꯦ ꯑꯩꯁꯨ ꯇꯣꯔꯤ ꯑꯃ ꯄꯥꯝꯕꯅꯦ
ꯍ
ꯑꯩꯁꯨ ꯇꯣꯔꯤ ꯑꯃ ꯄꯥꯝꯃꯦ ꯑꯗꯣ ꯃꯅꯤ ꯂꯩꯔꯀꯥꯟꯗ ꯂꯧꯒꯦ ꯇꯧꯕ ꯑꯩꯗꯤ
ꯑꯣ ꯑꯩꯗꯤ ꯇ꯭ꯔꯣꯂꯤ ꯑꯃ ꯄꯥꯝꯃꯦ ꯇ꯭ꯔꯣꯂꯤ ꯑꯃ ꯄꯥꯝꯃꯦ ꯇꯨ ꯕ꯭ꯂꯦꯡꯀꯦꯠ ꯀꯣꯕꯔꯁꯨ ꯑꯃ ꯄꯥꯝꯃꯦ ꯑꯁ
ꯕ꯭ꯂꯥꯡꯀꯦꯠ ꯀꯣꯕꯔ
ꯎꯝ
ꯑꯗꯨꯗꯤ ꯕꯖꯥꯔꯗꯒꯤ ꯂꯧꯑꯣꯀꯣ
ꯍꯣꯏ ꯕ꯭ꯂꯦꯡꯀꯦꯠ ꯀꯕꯔꯗꯤ ꯕꯖꯥꯔꯗ ꯂꯣꯏꯔꯅꯤ
ꯅꯪ ꯌꯨꯝꯗ ꯄꯣꯊꯥꯕꯒꯤꯔꯥ
ꯍꯣꯏ ꯑꯩꯗꯤ ꯌꯨꯝꯗ ꯄꯣꯠ ꯊꯥꯅꯤꯡꯉꯦ
ꯄꯣꯊꯥꯕ ꯍꯧꯔꯣ ꯅꯪ ꯑꯦꯛꯖꯥꯝ ꯂꯣꯏꯔꯗꯤ ꯌꯨꯝꯗ ꯆꯠꯄ ꯌꯥꯔꯅꯤ
ꯍꯣꯏ ꯑꯗꯨꯅꯦ
ꯕꯪꯀꯦꯠ ꯕ꯭ꯂꯥꯡꯀꯦꯠꯁꯤꯡꯗꯨꯁꯨ ꯊꯥꯗꯣꯛꯈ꯭ꯔꯣ
ꯎꯝ ꯑꯗꯨꯅꯦ ꯍꯥꯏꯗꯤ ꯄꯣꯠ ꯃꯌꯥꯝ ꯂꯩꯀꯣ
ꯑꯥ ꯑꯗꯒꯤ ꯋꯤꯟꯇꯔꯒꯤ ꯗ꯭ꯔꯦꯁꯇꯨꯁꯨ ꯄꯤꯊꯣꯛꯈ꯭ꯔꯣ
ꯍꯣꯏ ꯀꯃꯥꯏꯅ ꯗꯨ ꯄꯨꯔꯛꯑꯦ ꯄꯨꯔꯛꯑꯦ ꯌꯨꯝꯗ ꯄꯨꯔꯛꯀꯅꯤ ꯑꯩ ꯈꯟꯗꯦ
ꯅꯪ ꯍꯧꯖꯤꯛ ꯄꯔꯁꯨ ꯑꯗꯨ ꯄꯩꯁꯥ ꯃꯌꯥꯝ ꯆꯪꯉꯅꯤ
ꯍꯣꯏ ꯑꯗꯨꯅꯦ
ꯆꯔꯖꯦꯁ ꯃꯌꯥꯝ ꯕꯛꯀꯦ ꯑ ꯀꯩꯅꯣꯒꯤ ꯄꯩꯁꯥ ꯃꯌꯥꯝ ꯄꯤꯌꯨ ꯍꯥꯏꯔꯑꯅꯤ
ꯍꯣꯏ ꯋꯥꯟ ꯊꯥꯎꯖꯟ ꯐꯥꯏꯚ ꯍꯟꯗ꯭ꯔꯦꯠꯅꯦ ꯚꯔꯥꯁꯨ
ꯎꯝ ꯑꯗꯣ ꯄꯣꯠꯀꯤ ꯑꯦꯛꯁꯇ꯭ꯔꯥ ꯃꯌꯥꯝ ꯍꯥꯏꯔꯒꯅꯤ
ꯍꯣꯏ ꯑꯗꯨꯅꯦ
ꯎ ꯕ꯭ꯂꯥꯡꯀꯦꯠ ꯄꯤꯊꯣꯛꯈ꯭ꯔꯣ ꯌꯨꯝꯗ
ꯇꯨ
ꯇꯨ ꯍꯟꯗ꯭ꯔꯦꯠ ꯐꯤꯐꯇꯤ ꯄꯤꯕ ꯀꯣꯕꯔ ꯑꯆꯧꯕ ꯀꯣ ꯕ꯭ꯂꯥꯀꯦꯠ ꯐꯥꯏꯚ ꯀꯨꯝꯕ ꯆꯟꯕ ꯂꯩꯌꯦ ꯑꯗꯨꯒꯕꯗꯣ ꯂꯧꯑꯣ
ꯍꯣꯏ ꯑꯗꯨ ꯀꯣ ꯂꯥꯁ ꯋꯤꯛ ꯒꯨꯝꯕꯗꯤ ꯑ ꯑꯈꯣꯏ ꯏꯃꯥꯟꯅꯨꯕꯤ ꯃꯣꯏꯅ ꯕ꯭ꯂꯦꯡꯀꯦꯠ ꯀꯚꯔ ꯑꯅꯤ ꯂꯧꯈ꯭ꯔꯦ ꯑꯗꯨ ꯃꯣꯏꯅ ꯍꯌꯦ ꯕꯖꯥꯔꯗ ꯊ꯭ꯔꯤ ꯍꯥꯟꯗ꯭ꯔꯦꯠ ꯄꯤꯌꯦ ꯍꯥꯏꯌꯦ
ꯑꯆꯧꯕꯗꯣ ꯀꯣ ꯑꯆꯧꯕꯗꯣ ꯑ ꯈꯥꯎ ꯒꯨꯝꯕ ꯑꯣꯏꯕꯗ ꯐꯣꯟ ꯍꯥꯞꯄꯁꯨ ꯌꯥꯕꯗꯣ ꯇꯨ ꯍꯟꯗ꯭ꯔꯦꯠ ꯇ ꯂꯧꯕ ꯌꯥꯏ
ꯑꯗꯨ ꯃꯦꯇꯔꯤꯌꯦꯜꯗꯤ
ꯑ ꯑꯗꯨꯝ ꯊꯥꯏꯌꯦ ꯀꯣꯋꯥꯂꯤꯇꯤ ꯂꯩ ꯁꯥꯎ ꯕꯤꯀꯦꯁ ꯑꯣꯏꯌꯦ
ꯑꯣ ꯑꯗꯨ ꯃꯕꯥꯅꯤꯒꯤ ꯀ꯭ꯋꯥꯂꯤꯇꯤꯗꯤ ꯐꯔꯦ ꯑꯣ ꯐꯥꯏꯚ ꯕꯦꯡꯒꯤ ꯑꯗꯨꯗꯤ ꯆꯥꯎꯋꯦꯗꯤ
ꯑꯗꯨ ꯌꯥꯏ ꯀꯩꯅꯣ
ꯑꯣ ꯑꯗꯨ ꯀꯗꯥꯏ ꯐꯪꯒꯦ
ꯎꯝ ꯑꯂꯨꯒꯂꯤꯗꯣ
ꯑꯜꯂꯨꯒꯂꯤ
ꯑꯥ ꯑꯗꯨꯒꯤꯗꯤ ꯕꯦꯛ ꯌꯣꯟꯕ ꯗꯨꯀꯥꯟꯗꯣ
ꯎꯝ
ꯑꯗꯨꯗ ꯐꯪꯕꯅꯦ
ꯅꯨꯃꯤꯠ ꯑꯃ ꯑꯩꯈꯣꯏ ꯆꯠꯁꯤꯔꯥ ꯑꯩꯗꯤ ꯂꯝꯕꯤꯗꯣ ꯐꯖꯅ ꯈꯟꯗꯦ ꯈꯟꯗ꯭ꯔꯤꯀꯣ ꯑꯗꯨ ꯅꯪꯉꯣꯟꯗ ꯆꯠꯅꯤꯡꯉꯦ ꯅꯨꯃꯤꯠ ꯑꯃ
ꯑꯝ
ꯉꯁꯤꯗꯤ ꯅꯪ ꯌꯦꯔꯣꯏꯀꯣ
ꯍ
ꯉꯁꯤꯗꯤ ꯅꯪ ꯌꯦꯔꯣꯏꯀꯣ
ꯌꯥꯔꯣꯏ
ꯑꯣ ꯊꯕꯥꯛ ꯂꯩꯕ꯭ꯔꯣ
ꯂꯩꯇꯦ ꯑꯩ ꯉꯁꯤꯗꯤ ꯃꯅꯤ ꯂꯩꯇꯦ
ꯑꯣ
ꯍ
ꯑ ꯍ
ꯃꯅꯤ ꯌꯥꯝꯅ ꯋꯥꯏ
ꯑꯣꯏ ꯆꯨꯝꯃꯦ ꯆꯨꯝꯃꯦ
ꯍꯧꯖꯤꯛꯇꯤ ꯂꯥꯁ ꯏꯌꯥꯔ ꯑꯣꯏꯕꯒꯤꯀꯣ
ꯎꯝ
ꯑꯗꯣ ꯑꯩꯈꯣꯏꯒꯤ ꯕꯨꯛ ꯂꯤꯁ ꯇꯧꯕꯗꯣ ꯀ꯭ꯋꯥꯂꯤꯇꯤ ꯄꯦꯄꯔꯗꯣ ꯀ꯭ꯋꯥꯂꯤꯇꯤ ꯂꯩꯇꯕ ꯇꯧ ꯍꯥꯏ ꯍꯥꯏꯗꯤ ꯄꯦꯄꯔ ꯌꯥꯝꯅ ꯐꯕ ꯀ꯭ꯋꯥꯂꯤꯇꯤ ꯑꯣꯏꯗꯕꯤꯗꯀꯣ ꯕꯨꯛꯇꯣ ꯌꯨꯁ ꯇꯧꯗꯦ ꯑꯗꯨꯝ ꯇꯥꯔꯒ ꯂꯩꯌꯦ
ꯑꯗꯨꯅꯦ
ꯑꯗꯨꯅ ꯀ꯭ꯋꯥꯂꯤꯇꯤ ꯄꯦꯄꯔ ꯈꯔ ꯑ ꯒꯨꯗ ꯀ꯭ꯋꯥꯂꯤꯇꯤ ꯅꯠꯇꯕ ꯑꯣꯏꯕꯗꯣ
ꯍꯣꯏ ꯅꯣꯔꯃꯦꯜ ꯑꯣꯏꯁꯨ ꯌꯥꯏꯀꯣ
ꯗ ꯂꯩ ꯍꯥꯏꯌꯦ ꯃꯣꯏꯗꯤ ꯃꯃꯥꯡꯒꯤ ꯁꯦꯅꯤꯌꯔꯗꯣ ꯃꯩꯇꯩ ꯀꯥꯡꯒꯨꯗꯣ ꯑꯩꯅ ꯀꯣꯜ ꯇꯧꯋꯦꯀꯣ